ꯑ
ꯃꯣꯏ ꯑꯣꯕꯖꯦꯛꯇꯤꯕ ꯀꯣꯏꯁꯟꯁꯤꯪꯗꯨ ꯂꯣꯏꯇꯥꯕꯥ
ꯑꯩꯉꯣꯟꯗꯗꯤ ꯂꯥꯛꯇꯦꯅꯦ
ꯑ ꯍꯧꯖꯤꯛ ꯂꯥꯛꯄꯅꯦ
ꯍꯧꯖꯤꯛ ꯀꯣꯜ ꯂꯣꯏꯕ ꯀꯥꯟꯗ ꯂꯥꯛꯀꯅꯤꯀꯣ
ꯎꯝ
ꯍꯣꯔꯦꯟ ꯑꯣꯏꯗ꯭ꯔꯗꯤ ꯄꯤ ꯁꯤ ꯔꯤꯄꯣꯠ ꯇꯧꯒꯗꯅꯤ ꯅꯠꯇ꯭ꯔꯣ
ꯃꯥ
ꯇꯥꯁꯅꯨ ꯁꯤꯗꯤ ꯍꯦꯛ ꯑꯣꯏꯗꯕ ꯑꯦꯞꯁꯤ ꯄꯣꯠ ꯇꯧꯒꯅꯤ ꯔꯦꯠꯁꯨ ꯃꯥꯏꯅꯁ
ꯍꯤꯔꯣ ꯄꯣꯏꯟ ꯅꯥꯏꯟ
ꯎꯝ ꯑꯗꯨꯒ ꯃꯣꯏꯒꯤ ꯀꯩꯅꯣꯗ ꯀꯃꯦꯟꯗꯨꯗ ꯗꯤꯁꯑꯞ ꯏꯁ ꯀꯥꯟꯅꯗꯕ
ꯃꯤꯒꯤ ꯃꯇꯃ ꯃꯥꯡꯍꯟꯕ
ꯋꯦꯁ ꯇꯥꯏꯝ ꯍꯥꯏꯔꯦꯟꯀꯣ ꯕꯦꯠꯃꯤꯟꯇꯟ ꯑꯃꯛ ꯁꯥꯟꯅꯕ ꯌꯥꯏꯅꯦ ꯅꯪꯒ
ꯀꯗꯥꯥꯏꯗ
ꯈꯟꯗꯦ ꯑꯩꯈꯣꯏꯒꯤ ꯑꯩꯈꯣꯏꯒꯤ ꯏꯟꯗꯣꯔꯗ ꯁꯥꯟꯅꯕ ꯌꯥꯏꯅ ꯃꯔꯛ
ꯌꯥꯏꯅ
ꯑꯁꯤ ꯑꯩꯈꯣꯏ ꯃꯅꯥꯛꯀꯤ ꯕꯦꯠꯃꯤꯟꯇꯟꯒꯤ ꯏꯟꯗꯣꯔꯗ ꯅꯪ ꯆꯪꯈ꯭ꯔꯕꯣ
ꯀꯗꯥꯏꯗ
ꯑꯩꯈꯣꯏ ꯌꯨꯝꯒꯤꯗ
ꯑꯥꯐꯖꯤ ꯆꯣꯈꯔꯦ ꯅꯣꯏꯒꯤꯗꯤ ꯆꯡꯗꯔꯤ
ꯑꯩꯅ ꯍꯥꯏꯔꯗꯤ ꯑꯥꯔꯠꯁꯀꯤ ꯅꯠꯇꯕ ꯁꯥꯏꯟꯁꯀꯤꯁꯨ ꯅꯠꯇꯕ ꯍ ꯑꯥ ꯀꯩꯅꯣ ꯑꯃ ꯂꯩꯕꯗꯣ ꯀꯣꯅꯔ ꯑꯃꯗ ꯂꯩꯔꯤꯗ
ꯑ ꯑꯗꯨꯗꯗꯤ ꯆꯨꯪꯏꯗ ꯑꯏꯝ ꯕꯤ ꯒꯤꯗ
ꯍꯣꯏ
ꯇꯪꯉꯤꯗ
ꯈꯣꯏꯗꯤ ꯁꯤꯟꯅꯕ ꯐꯡꯗꯦꯗ
ꯀꯩꯒꯤ
ꯃꯤ ꯀꯣꯆꯤꯡ ꯍꯧꯔꯥ ꯃꯤ ꯈꯛꯇ ꯁꯥꯅꯩꯏꯅ
ꯍꯣ ꯍꯣꯏꯅꯦ ꯅꯈꯣꯏ ꯁꯤꯅꯤꯌꯔ ꯈꯣꯏꯗꯤ ꯃꯌꯥꯝ ꯂꯩꯕꯅꯤ ꯑꯗꯨꯗ
ꯎꯝ
ꯑꯩꯈꯣꯏ ꯕꯤ ꯄꯤ ꯑꯦꯁꯀꯤ ꯁꯤꯅꯤꯌꯔ ꯈꯣꯏꯗꯣ ꯃꯌꯥꯝ ꯂꯩꯕꯅꯦꯕ
ꯅꯣꯏ ꯁꯥꯏꯟꯁꯀꯤꯁꯨ ꯄꯣꯠ ꯀꯌꯥ ꯂꯩꯕꯔꯥ
ꯍꯖꯤꯛꯀꯤ ꯀꯣꯔꯠ ꯑꯅꯤ ꯂꯩꯌ ꯃꯥꯜꯂꯦ
ꯀꯥꯔꯄꯦꯠ ꯍꯥꯞꯄꯔꯥ ꯁꯤꯃꯦꯟ ꯅꯥ
ꯁꯤꯃꯦꯟꯅꯤꯗ ꯀꯥꯔꯄꯦꯠ ꯍꯥꯞꯇꯦ ꯀꯥꯏꯗꯩꯩ ꯀꯩ ꯀꯥꯔꯄꯦꯠ ꯍꯥꯞꯅꯕ꯭ꯔꯣꯅꯦ
ꯍꯥ
ꯀꯥꯔꯄꯦꯠ ꯍꯥꯞꯅꯕꯔꯣꯅꯤ ꯕꯦꯠꯃꯤꯟꯇꯟꯒꯤꯕꯨ
ꯏꯌꯦ ꯗꯥꯒꯨꯝꯕ ꯇꯧꯅꯤꯡꯉꯥꯏ ꯍꯥꯞꯇ꯭ꯔꯗꯤ ꯀꯗꯥꯏꯗꯩꯅꯣꯗ
ꯍꯥꯞꯇꯦ ꯂꯩꯗꯤ ꯂꯩꯌꯦ ꯀꯥꯔꯄꯦꯠ ꯑꯗꯨ ꯍꯥꯞꯇꯤ ꯍꯥꯞꯇꯦ
ꯀꯥꯔꯄꯦꯠꯇꯣ ꯑꯩꯈꯣꯏ ꯀꯩꯅꯣꯒꯤ ꯊꯝꯕ ꯖꯨꯗꯣꯒꯨꯝꯕ ꯖꯤꯝꯅꯥꯁꯇꯤꯛꯀꯨꯝꯕ ꯁꯥꯟꯅꯕꯒꯤꯗꯃꯛꯇ
ꯅꯣꯏ ꯖꯨꯗꯣꯒꯨꯝꯕ ꯁꯅꯥꯕꯔ ꯕꯥꯢ
ꯍꯣꯏ ꯖꯨꯗꯣ ꯕꯣꯛꯁꯤꯡ ꯇꯥꯏꯀꯨꯟꯗꯣꯒꯨꯝꯕ
ꯇ꯭ꯔꯟ ꯕꯥꯌ ꯇ꯭ꯔꯟ ꯀꯣ ꯏꯁꯄ꯭ꯔꯣꯁꯀꯤꯗꯣ
ꯍꯣꯏ ꯑꯩꯈꯣꯏ ꯕꯦꯠꯃꯤꯟꯇꯟꯁꯨ ꯂꯣꯏꯈ꯭ꯔꯦꯗꯅ ꯑꯩꯅ ꯅꯍꯥꯟ ꯅꯪ ꯑꯩꯅ ꯕꯦꯠꯃꯤꯟꯇꯟ ꯍꯪꯉꯛꯄꯗ ꯑꯃ꯭ꯔꯥ ꯀꯣꯛ ꯍꯪꯉꯛꯄꯗ ꯑꯗꯨ ꯃꯇꯝꯗ ꯑꯩꯈꯣꯏ ꯕꯦꯠꯃꯤꯟꯇꯟ ꯇꯥꯕꯅꯦꯕ ꯑꯦ ꯀꯣꯛ ꯍꯥꯏꯌꯦ ꯕꯦꯠ ꯑꯩꯅ ꯍꯪꯉꯛꯄꯗꯣ ꯅꯪꯉꯣꯟꯗ ꯑꯦꯛꯁꯇ꯭ꯔꯥ ꯂꯩꯕ꯭ꯔꯥꯅ
ꯑꯗꯨ ꯃꯇꯝꯗ ꯑꯩꯈꯣꯏꯁꯨ ꯏꯁꯄꯣꯔꯠꯁ ꯀꯟꯅ ꯇꯧꯔꯤꯕꯅꯤ
ꯍꯥꯥ
ꯑꯗꯨ ꯃꯇꯝꯗ ꯑꯩꯈꯣꯏꯁꯨ ꯏꯁꯄꯣꯔꯠꯁ ꯇꯧꯔꯤꯌꯦꯕ
ꯎꯝ ꯑꯣꯖꯥꯅ ꯂꯤꯁꯤꯡ ꯑꯃ ꯄꯤꯕ ꯂꯤꯁꯤꯡ ꯑꯍꯨꯝ ꯃꯔꯤ ꯄꯤꯕ ꯂꯩꯌꯣ ꯍꯥꯏꯌꯦ ꯀꯗꯥꯏꯗꯒꯤ
ꯂꯤꯁꯤꯡ ꯑꯃ ꯋꯥꯟ ꯊꯥꯎꯖꯟ ꯑꯩꯠ ꯍꯟꯗ꯭ꯔꯦꯗ ꯑꯗꯨꯝ ꯑꯥꯐꯕ ꯐꯪꯈ꯭ꯔꯅꯤ
ꯑꯗꯨ ꯑꯗꯨ ꯂꯩꯌꯣ ꯍꯥꯏꯕ ꯀꯥꯏꯗꯒꯤ ꯁꯤꯦꯃꯤꯁꯇꯔ ꯑꯃꯈꯛꯇꯒꯤꯗꯃꯛꯇ ꯋꯥꯟ ꯊꯥꯎꯖꯟ ꯑꯩꯠ ꯍꯟꯗ꯭ꯔꯦꯗ ꯂꯩꯔꯗꯤ
ꯑꯣꯖꯥꯥꯁꯤꯡꯗꯤ ꯁꯥꯟꯅꯥꯕ ꯍꯩꯕ ꯭ꯔ
ꯍꯥꯏꯌꯦꯗ ꯃꯣꯏ ꯑꯩꯈꯣꯏ ꯁꯤꯅꯤꯌꯔꯈꯣꯏꯅ ꯇꯥꯛꯑꯦ ꯁꯤꯅꯦꯔ ꯑꯩꯈꯣꯏꯅꯁꯨ ꯇꯥꯛꯑꯦ ꯑꯩꯈꯣꯏꯗꯤ ꯑꯗꯣ ꯑꯩꯈꯣꯏ ꯁꯤꯃꯤꯁꯇꯔ ꯈꯨꯗꯤꯡꯒꯤ ꯒꯦꯝ ꯆꯦꯟꯖ ꯇꯧꯕꯅꯤꯅꯀꯣ ꯒꯦꯝ ꯒꯦꯝ ꯈꯨꯗꯤꯡꯒꯤ ꯏꯀ꯭ꯋꯤꯞꯃꯦꯟ ꯂꯩꯔꯗꯤ ꯑꯩꯈꯣꯏꯒꯤ ꯑꯁ ꯀꯗꯥꯏꯗꯒꯤ ꯑꯦꯠꯃꯤꯁꯟꯁꯨ ꯑꯃꯨꯛꯀ ꯇꯦꯟ ꯊꯥꯎꯖꯟ ꯂꯧꯌꯦ
ꯕꯣꯛꯁꯤꯡꯒꯨꯝꯕꯒꯤꯗꯤ ꯇꯧꯕꯥ ꯂꯣꯏꯔꯕ
ꯍꯣꯏ ꯍꯟꯗꯛ ꯕꯨꯛꯁꯤꯡ ꯍꯟꯗꯛ ꯕꯨꯁꯤꯡ ꯇꯥꯏꯌꯦ
ꯃꯤꯕꯨ ꯊꯤꯟꯗꯠꯅꯕ꯭ꯔꯥ ꯅꯣꯏ
ꯍꯣꯏ
ꯅꯨꯡꯉꯥꯏꯕꯔ꯭
ꯅꯨꯡꯉꯥꯏ ꯀꯩꯅꯣ
ꯒ꯭ꯂꯣꯞ ꯍꯞꯈꯔ꯭ꯗꯤ ꯑꯗꯨꯝ ꯀꯩ ꯀꯥꯏꯗꯦꯀꯣ ꯌꯥꯝ ꯅꯥꯕ ꯑꯣꯏꯗꯦꯀꯣ
ꯒ꯭ꯂꯣꯞ ꯍꯥꯞꯄꯒꯤ ꯍꯦꯟꯅ ꯅꯥꯕꯅꯤꯅꯦ
ꯑꯦ ꯄꯨꯂꯣ ꯐꯛꯇꯔꯗꯤ ꯆꯥꯅꯤꯅꯦ
ꯀꯣꯛ ꯉꯥꯎꯕꯅꯤꯅꯦ ꯊꯤꯟꯕꯗꯨ ꯒ꯭ꯂꯞ ꯍꯥꯞꯄꯒ ꯄꯥꯜꯂꯗꯤ ꯊꯥꯡ ꯇꯥꯖꯨ ꯑꯁ
ꯇꯞꯅ ꯇꯧꯁꯦꯕ ꯑꯁꯤꯒꯤ ꯑꯦꯞꯁꯤꯁꯨꯀꯣ ꯂꯣꯏꯁꯟꯗꯕꯤꯗ ꯑꯗꯨꯝ ꯂꯣꯏꯗ꯭ꯔꯤꯉꯩꯗ ꯦꯇ꯭ꯔꯦꯁꯟ ꯇꯧꯔꯛꯑꯗꯤ ꯑꯗꯨꯝ ꯄꯩꯁꯥ ꯐꯪꯉꯅꯤꯕ ꯑꯗꯨꯗ ꯃꯤ ꯑꯣꯏꯅ ꯁ ꯍꯥꯏꯗ ꯑꯩꯈꯣꯏꯅ
ꯃꯣꯏ ꯊꯨꯅ ꯇꯧꯔꯗꯤ ꯐꯒꯥꯗꯕ
ꯍꯣꯏ ꯑꯩꯈꯣꯏ ꯀꯣꯜ ꯇꯧꯈ꯭ꯔꯕꯁꯤꯡꯗꯣ ꯑꯗꯨꯝ ꯚꯦꯔꯤꯐꯥꯏꯠ ꯇꯧꯕ ꯌꯥꯈ꯭ꯔꯕꯅꯤꯀꯣ
ꯎꯝ ꯆꯥꯛꯇꯥꯕꯅ
ꯍꯥ
ꯇꯥꯛꯀꯥꯗꯣ
ꯆꯥꯔꯦꯗꯥ ꯗꯤꯁ ꯁꯟꯗꯦꯗꯤ ꯀꯣꯏꯔꯥꯛꯀꯦ ꯕꯥꯏ ꯅꯣꯏꯗ ꯑꯕꯣꯛ ꯍꯣꯏ ꯑꯕꯣꯛꯇꯣ ꯌꯥꯝ ꯅꯨꯪꯁ ꯁꯤꯌꯥ
ꯍꯣꯏ ꯁꯟꯗꯦ ꯄꯨꯡ ꯑꯦꯠ ꯕꯥꯔꯣ ꯄꯨꯡ ꯑꯃ ꯑꯗꯨꯋꯥꯏ ꯂꯥꯛꯑꯣ
ꯎꯝ ꯑꯕꯣꯛꯀꯤ ꯐꯒꯤ ꯑꯥ ꯑꯕꯣꯛꯀꯤ ꯐꯥꯒꯤꯁꯨ ꯇꯥꯗꯕ ꯀꯨꯏꯔꯦ
ꯍꯝ ꯅꯪ ꯂꯥꯛ ꯑꯗꯤ ꯀꯔꯟ ꯇꯥꯔ ꯂꯩꯔꯥꯅꯤ
ꯅꯨꯡꯕꯨ ꯅꯨꯡꯉꯥꯏ ꯕꯥꯏ ꯅꯣꯏ ꯏꯃꯥꯗꯣ ꯃꯤ ꯀꯨꯝꯕ ꯅꯠꯇꯦꯀꯣ ꯑꯗꯨꯝ ꯀꯣꯝꯅꯤꯀꯣ
ꯍꯣꯏ ꯀꯣꯝꯅꯤꯗ ꯗꯥꯏꯔꯦꯛ
ꯑꯗꯣ ꯀꯣꯝꯒ ꯀꯨꯀꯤꯁꯤꯡꯗꯨ ꯌꯥꯝ ꯃꯥꯟꯅꯗꯦꯀꯣ ꯑꯁꯦꯡꯕ
ꯍꯥꯟꯅꯥꯗꯤ ꯃꯥꯅꯗꯦꯗ ꯅꯪ ꯀꯔꯤ ꯁꯞꯄꯣꯔꯠ ꯇꯧꯕꯤꯔꯣ ꯍꯟꯗꯛꯇꯤ
ꯀꯔꯤꯕꯣ ꯋꯔꯜꯀꯞꯇ꯭ꯔꯣ
ꯎꯝ
ꯎꯝ ꯃꯦꯁꯤ ꯇꯧꯗ꯭ꯔꯗꯤ ꯀꯅꯥꯕꯨ ꯇꯧ ꯗ꯭ꯔꯦ ꯑꯥꯏ ꯍꯦ
ꯑꯝ ꯑꯦꯟꯇꯤꯅꯥꯒꯁꯄꯦꯟ ꯑꯩ ꯗ꯭ꯔꯦꯁ ꯑꯩ ꯗ꯭ꯔꯦꯁ ꯂꯩꯒꯦ ꯇꯧꯔꯒ ꯂꯩꯕ ꯐꯪꯗ꯭ꯔꯤꯅꯤ
ꯎꯝ ꯂꯩꯇꯦꯁꯦ
ꯑꯅꯧꯕꯗꯣ ꯄꯥꯝꯃꯦ ꯑꯩꯗꯤ ꯑꯋꯦꯒꯤꯗꯣ
ꯑꯝ ꯑꯃꯥꯡ ꯑꯅꯤ ꯂꯩꯕꯅꯤꯗ
ꯍꯥ
ꯑꯃ ꯗꯤ ꯂꯩꯗꯕ ꯌꯥꯗ꯭ꯔꯦꯕ
ꯍꯣꯏ ꯁꯤꯒꯤ ꯇꯥꯛꯁ ꯁꯤ ꯂꯣꯏꯒ꯭ꯔꯗꯤ ꯐꯩ ꯄꯤꯔꯛꯑꯗꯤ ꯂꯩꯕ ꯌꯥꯔꯤꯅꯤ
ꯎꯝ ꯑꯍꯤꯍꯤ ꯍꯦꯍꯦꯍꯦ ꯑꯝ
ꯍꯥ
ꯑꯝ
ꯅꯪ ꯂꯤꯁꯤꯡ ꯑꯃ ꯐꯪꯉꯗꯤ ꯂꯩꯕ ꯌꯥꯔꯦꯅꯦ ꯑꯃ
ꯑꯝ ꯑ ꯑꯩꯗꯤ ꯃꯤꯉꯧꯟꯗ ꯂꯩ ꯍꯟꯒꯅꯤꯗ ꯎꯝ
ꯀꯅꯥ ꯉꯣꯟꯗ
ꯃꯔꯨꯞꯁꯤꯡ ꯒ ꯗꯤꯃꯥꯟ
ꯑꯩꯒꯤꯁꯨ ꯑꯩꯒꯤꯁꯨ ꯑꯃ ꯂꯩꯍꯜꯂꯛꯑꯣ ꯑꯗꯨꯗꯤ
ꯑꯍꯍꯍ ꯃꯁꯥ ꯃꯁꯥꯕꯤ ꯇꯧ ꯅꯁꯦ ꯂꯩꯔꯦ
ꯅꯪ ꯑꯗꯥꯏ ꯇꯧꯅꯨꯗ
ꯅꯪꯗꯤ ꯅꯨꯄꯤ ꯌꯥꯝ ꯀꯣꯏꯔꯦ ꯍꯥꯏ ꯀꯣꯏꯗꯥꯏ ꯃꯩꯇꯩ ꯅꯨꯄꯤ ꯄꯩꯁꯥ ꯌꯥꯝ ꯄꯥꯏ ꯄꯥꯏꯕ
ꯀꯠꯗꯥꯏꯗꯒꯤ
ꯀꯗꯦꯟ ꯀꯗꯦꯟ ꯁꯤꯗꯂ ꯍꯂꯥꯅ
ꯑꯗꯦꯡꯊꯥ ꯑꯅꯤꯃꯥꯅ
ꯀꯗꯦꯟ ꯁꯤꯗꯤ ꯄꯩꯁꯥ ꯌꯥꯝ ꯄꯥꯏꯅ
ꯃꯤ ꯁꯥꯎꯒꯅꯤ ꯀꯗꯥꯏꯗꯒꯤ ꯑꯉꯥꯎꯕꯒꯤ ꯇꯥꯏꯞꯇ ꯎ
ꯑꯍ ꯍ ꯀꯗꯦꯟꯁꯅꯤꯌꯣ ꯗꯣꯟꯇ ꯌꯨ ꯁꯦ ꯌꯨ ꯂꯥꯏꯛ ꯃꯤ ꯑꯩꯒꯤ ꯑꯥꯔꯖꯦꯟꯇꯤꯅꯥꯒꯤ ꯁꯥꯔꯠ ꯑꯃ ꯂꯩꯕꯤꯌꯣ
ꯆꯠ ꯀꯥꯏ ꯍꯥꯏꯔꯛꯀꯅꯤ
ꯑꯣ ꯌꯥꯏꯌꯦ ꯀꯔꯝꯕ ꯀꯂꯔ ꯂꯩꯕꯤꯒꯦꯔꯣ ꯇꯣ ꯊꯥꯔꯛꯑꯣ ꯍꯥꯏ ꯑꯟꯏꯟꯇꯦꯜꯂꯤꯖꯤꯕꯜ
ꯀꯦꯔꯣ ꯃꯥꯒꯤ ꯃꯣꯏ ꯃꯃꯥ ꯃꯄꯥꯁꯤ ꯀꯩ ꯊꯕꯛ ꯇꯧꯕ꯭ꯔꯣ
ꯃꯄꯥꯥ ꯆꯦꯔꯃꯦꯟꯅꯦ ꯃꯆꯦꯒꯤ ꯗꯦꯜꯂꯤꯗ ꯊꯕꯛ ꯇꯧꯋꯦ ꯃꯣꯏꯒꯤ ꯌꯨꯝ ꯚꯔꯥ- ꯊꯝꯃꯦ ꯑꯁ ꯀꯅꯥꯅ ꯄꯩꯁꯥ ꯈꯔ ꯇꯤꯡꯖꯅꯤ ꯃꯣꯏꯗꯤ
ꯎꯝ-
ꯒꯥꯔꯤꯁꯨ- ꯒꯥꯔꯤꯁꯨ ꯂꯩꯑꯦ ꯖꯤꯞꯁꯤ ꯑꯦꯛꯇꯤꯕꯥ
ꯁꯥꯏꯠ ꯏꯟꯀꯝ ꯌꯥꯝ ꯂꯩꯌꯦꯀꯣ ꯃꯣꯏꯁꯤꯗꯗꯤ-
ꯇꯨꯝ ꯍꯤ ꯃꯨꯖꯀꯣ ꯕꯇꯥꯗꯣ ꯎꯝ ꯄꯗ ꯑꯗꯨꯗꯨꯗ ꯃꯔꯤ ꯂꯩ ꯏꯌꯥꯝꯕꯍꯣꯏꯅ ꯀꯔꯤ ꯀꯔꯤ ꯑꯣꯏꯗꯦ ꯍꯥꯏꯕ
ꯃꯥ ꯅꯣꯡꯃꯩ ꯄꯥꯏꯔ ꯊꯥꯒꯠꯂꯛꯄꯗꯨꯗꯤ
ꯍꯥ
ꯃꯥ ꯅꯣꯡꯃꯩ ꯄꯥꯏꯔꯒ ꯊꯥꯒꯠꯂꯛꯑꯦꯕ ꯃꯔꯛ ꯐꯣꯇꯣ-
ꯥꯚꯥꯏ ꯇꯦꯟ ꯃꯤꯅꯤꯁ ꯇꯥꯏꯌꯦ ꯊꯝꯃꯣ
ꯑꯥꯎ ꯑꯥꯎ ꯈꯨꯗꯤꯟꯗꯤ ꯏꯟꯗꯤꯌꯥꯟ ꯑꯥꯔꯃꯤ ꯈꯟ ꯈꯟꯈ꯭ꯔꯦꯀꯣ
ꯈꯟꯗ꯭ꯔꯤ
ꯀ꯭ꯔꯤ ꯅꯣ ꯃꯥꯒꯤꯗꯣ
ꯐꯤꯖꯤꯀꯦꯜꯒꯤ ꯀꯩꯅꯣ ꯇꯧꯈꯤꯅꯤ ꯃꯥ
ꯑꯦ ꯀ꯭ꯔꯤꯇꯟꯗꯤ ꯄꯥꯁ ꯇꯧꯕ
ꯎꯝ
ꯌꯥꯏꯅꯦ ꯃꯥ ꯏꯟꯗꯤꯌꯥꯟ ꯑꯥꯔꯃꯤ ꯍꯥꯏꯕꯁꯦ ꯗꯥꯏꯔꯦꯛ ꯏꯟꯗꯤꯌꯥꯟ ꯑꯥꯔꯃꯤꯔꯣ ꯅꯠꯇ꯭ꯔꯒ ꯇꯤ ꯑꯦ ꯒꯨꯝꯕꯔꯣ
ꯇꯤ ꯑꯦ ꯗꯤ ꯑꯣꯏꯔꯝꯃꯣꯏꯗꯥ
ꯅꯠꯇ꯭ꯔꯒ ꯃꯥꯒꯤ ꯀꯩꯅꯣ ꯑꯣꯏꯕ ꯖꯥꯠꯂꯣ ꯀꯩꯕ ꯍꯧꯖꯤꯛꯀꯤ ꯑꯛꯅꯤꯕꯤꯔ
ꯎꯝ ꯑꯇꯣꯞꯄ ꯑꯦꯛꯖꯥꯝꯗꯤ ꯉꯝꯃꯣꯏꯗ
ꯅ꯭ꯌꯨꯌꯔꯗꯤ ꯄꯥꯝꯗꯦꯍꯦ
ꯂꯧꯁꯤꯟꯕ ꯉꯝꯗꯕ